ꯃꯤꯉꯣꯅ ꯇꯅ ꯇꯧꯔꯕ ꯄꯈꯠꯂꯨꯔꯦ
ꯀꯩꯍꯥꯏꯕ
ꯁꯣꯏꯅ ꯇꯧꯔꯨꯕ꯭ꯔ ꯄꯥꯈꯠꯂꯨꯔꯦ
ꯎꯝ ꯑꯦ ꯅꯪꯒꯤꯗ ꯑꯗꯨꯝ ꯊꯣꯛꯄ꯭ꯔꯥ ꯑꯩ ꯅꯝꯕꯔꯁꯦ
ꯊꯣꯛꯑꯦ ꯑꯗꯨ ꯑꯣꯏꯁꯨ ꯏꯝꯐꯥꯕꯨꯨ ꯄꯨꯈꯠꯂꯦ ꯏꯕꯦꯝꯃꯥ
ꯎꯝ ꯐꯔꯝꯅꯦ ꯌꯥꯝ ꯁꯤꯕ ꯅꯥꯕ ꯊꯣꯛꯑꯁꯨ ꯑꯩꯉꯣꯟꯗ ꯇꯧꯔꯛꯅꯕ ꯑꯃꯗꯨ ꯇꯧꯔꯛꯀꯦ ꯍꯥꯏꯔꯝꯕꯅꯤ ꯇꯧꯔꯛꯈꯤꯗ꯭ꯔꯦ ꯂꯔꯤꯛꯕꯨꯗꯤ ꯄꯖꯥꯔꯁꯨ ꯍꯌꯦꯡ ꯑꯦꯛꯖꯥꯝꯗꯨ ꯀꯃꯥꯏ ꯇꯧꯔꯛꯀꯦ ꯀꯩꯅꯣ ꯃꯥ
ꯍꯟꯗꯛꯇꯤ ꯑꯦꯛꯖꯥꯝꯁꯦ ꯃꯤꯖꯤꯡꯖꯦ ꯅꯨꯡꯉꯥꯏꯅ ꯅꯨꯡꯉꯥꯏꯅꯗꯣ ꯑꯩꯈꯣꯏꯒꯤ ꯑꯗꯨꯁꯨ ꯑꯦꯛꯖꯥꯝ ꯅꯨꯡꯉꯥꯏꯇꯕꯖꯥꯠꯅꯦ
ꯎꯝ
ꯃꯥꯁꯨ ꯐꯣꯟ ꯇꯧꯔꯒ ꯍꯥꯏꯔꯃꯦ ꯑꯁ ꯑꯦꯛꯖꯥꯝ ꯅꯨꯡꯉꯥꯏꯇꯦ ꯈꯣꯠꯇꯦꯅ
ꯑꯦꯛꯌꯥꯝ ꯅꯨꯡꯉꯥꯏ ꯍꯥꯏꯕ ꯀꯅꯥꯝ ꯂꯩꯇ꯭ꯔꯦ ꯏꯕꯦꯝꯃ ꯍꯧꯖꯤꯛꯀꯥꯟ
ꯖꯨꯅꯤꯌꯥꯔꯁꯤꯡꯗꯤ ꯐꯅꯕꯨ ꯅꯨꯡꯉꯥꯏ ꯅꯨꯡꯉꯥꯏ ꯊꯥꯅꯔꯤꯌꯦ
ꯑꯗꯨꯅꯦ ꯌꯦꯡꯉꯨ ꯌꯦꯡꯉꯨꯕꯁꯤꯗꯅꯦ ꯃꯣꯏꯇ ꯎꯕꯗ ꯄꯦꯜꯂꯦ ꯑꯩ
ꯊꯥꯅꯗꯦ ꯏꯕꯦꯝꯃꯥ ꯃꯥꯛꯁꯨ ꯊꯤ ꯗꯤ ꯋꯥꯡꯅꯕꯤꯅꯤ ꯃꯣꯏꯗꯤ
ꯎ ꯑꯗꯣ ꯑꯩꯈꯣꯏ ꯈ꯭ꯋꯥꯏ ꯅꯩꯕ ꯑꯃ ꯂꯩꯔꯤ ꯋꯡꯈꯋꯥꯏ ꯐ꯭ꯔꯦꯁꯇ ꯆꯪꯉꯛꯄ꯭ꯔꯣ ꯀꯥꯡꯕꯨꯒꯤ ꯃꯥꯔꯛꯁꯤꯠꯇꯨ ꯎꯔꯨꯕꯗꯅꯤꯁꯦ ꯑꯩꯈꯣꯏ ꯏꯕꯦꯝꯃ ꯑꯩꯈꯣꯏꯁꯤꯐꯥꯎꯗꯅꯦ ꯆꯥꯎꯊꯣꯛꯆꯔꯛꯑꯅꯤ
ꯀꯩꯗꯧꯔꯒꯦ ꯍꯥꯏꯖꯦ
ꯇꯈꯥꯟ ꯇꯨꯕ
ꯎꯝ ꯍꯟꯗꯛꯀꯤ ꯀꯩꯅꯣ ꯑꯣꯏꯔꯝꯒꯅꯤ ꯁꯦꯃꯤꯁꯇꯔꯒꯤ
ꯍ ꯍꯣ ꯍꯣꯏꯗ ꯐ
ꯎꯝ ꯂꯨꯖꯤꯛꯁꯤꯗ ꯅꯩꯗꯥꯏꯅꯦ
ꯁꯤꯕꯦꯝꯃꯅꯏ ꯀꯔꯝ ꯆꯥꯅꯤꯀꯣ ꯑꯩꯈꯣꯏ ꯀꯆꯥ ꯑꯩꯈꯣꯏ ꯂꯩꯍꯧꯔꯤꯦ ꯏꯕꯦꯝ
ꯑꯗꯨꯕꯨꯗꯤ ꯇꯧꯕꯅꯦ ꯑꯍꯥꯟꯕ ꯁꯦꯃꯤꯁꯇꯔꯒꯤꯁꯨ ꯑꯗꯨꯝ ꯇꯧꯕꯅꯦꯕ
ꯃꯣꯏ ꯏꯅꯩ ꯅꯩ ꯀꯅꯥꯝ ꯅꯩ ꯉꯝꯄꯣꯠꯇꯦ ꯃꯣꯏꯗꯤ ꯀꯦꯄꯥꯏ ꯌꯧꯖꯕꯀ
ꯎꯝ ꯑꯩꯈꯣꯏꯅ ꯇꯝꯗꯕꯗꯩ ꯃꯥꯟꯕ ꯃꯥꯟꯗ꯭ꯔꯦꯕ
ꯀꯔꯦ
ꯑꯩꯈꯣꯏꯅ ꯇꯝꯗꯕꯗꯒꯤꯩ ꯃꯥꯟꯕꯕꯨ ꯃꯥꯟꯈꯤꯗ꯭ꯔꯦꯕ
ꯀꯩ ꯂꯥꯏꯔꯤꯛꯇ ꯇꯣꯛꯑꯝꯅꯤ ꯀ
ꯑ
ꯅꯠꯇ꯭ꯔꯣ
ꯐꯇꯤꯒ ꯌꯥꯜꯂꯒ ꯌꯥꯝ ꯆꯠꯅꯤꯡꯉꯛꯑꯦ ꯂꯩ ꯁꯥꯥꯡꯅꯒ
ꯀꯩꯗꯧꯖꯔꯨꯅꯦ ꯍꯧꯖꯤꯛ ꯑꯅꯦ ꯂꯥꯏꯔꯤꯛ ꯇꯝꯕ ꯃꯇꯝꯝꯗ ꯂꯣꯏꯅ ꯈꯜꯗꯦ ꯊꯕ ꯊꯕꯛꯀꯤ ꯊꯕꯛꯄꯨ ꯐꯪꯗ ꯂꯥꯏ ꯇꯝꯕꯔꯨꯁꯨ ꯌꯥꯔꯦ ꯀ
ꯃꯥꯅꯤ ꯀꯩꯅꯣ ꯁꯤꯒꯤꯗꯃꯛꯇꯅꯤ ꯀꯩꯅꯣ ꯃꯌꯥꯝ ꯇꯧꯅ ꯑꯩꯁꯦ
ꯄꯥꯔꯃꯤꯅꯦꯟ ꯑꯣꯏꯕ ꯄꯤꯛ ꯑꯃꯒꯁꯨ ꯆꯥꯎꯈꯠꯂꯑꯦ ꯍꯥꯏꯔꯁꯨ ꯑꯩ ꯀꯩꯁꯨ ꯈꯟꯗ꯭ꯔꯦ
ꯎꯝ
ꯂꯨꯄꯥ ꯂꯤꯁꯤꯡ ꯑꯗꯨꯝ ꯇꯔꯥꯗꯒꯤ ꯍꯧꯕ ꯑꯗꯨꯋꯥꯏ ꯑꯗꯨꯝ ꯌꯥꯗ꯭ꯔꯣ ꯑꯩꯈꯣꯏꯗꯗꯤ
ꯑꯁ ꯑꯩꯗꯤ ꯇꯔꯥꯃꯉꯥ ꯀꯨꯟꯒꯤ ꯋꯥꯈꯜꯅꯤ
ꯍꯥꯏꯗꯤ ꯑꯗꯨꯃꯥꯏꯅꯕꯨꯗꯤ ꯑꯣꯏꯕ ꯑꯗꯨꯁꯨ ꯑꯍꯥꯟꯕꯒꯤ ꯑꯣꯏꯅ ꯇꯧ ꯋꯥ ꯍꯧꯔꯛꯑꯒꯗꯤ
ꯅꯥꯄꯤꯗꯒ ꯇꯔꯦꯠ ꯈꯛꯇꯪꯒ ꯁꯥꯕ ꯌꯥꯎꯋꯅꯤ
ꯍꯣꯏ ꯑꯗꯨꯒꯨꯝꯕꯗꯒ ꯑꯗꯨꯒꯨꯝꯕꯗꯒ ꯑꯣꯏꯅ ꯈꯂꯑꯦꯕ
ꯎꯝ
ꯑꯣꯁꯦ ꯌꯥꯝ ꯋꯥꯡꯃꯁꯨ ꯋꯥꯡꯃꯟꯅ ꯈꯜꯂꯁꯨꯅꯦ ꯑꯋꯥꯕ ꯑꯃ ꯆꯠꯄꯗ ꯋꯥꯏꯕ ꯂꯥꯛꯑꯝꯕꯁꯦ
ꯎꯝ
ꯑꯗꯨ ꯌꯥꯔꯤꯉꯩ ꯃꯌꯥꯏ ꯑꯣꯏꯅ ꯈꯜꯂꯀꯥꯟꯗ ꯅꯃ ꯀꯣꯂ ꯁ ꯋꯥꯡꯈꯠꯁꯤꯅ ꯐꯩꯌꯦꯕ
ꯑꯅꯤꯦꯝꯃꯛꯣꯛꯄꯗꯤꯩ ꯋꯥꯡꯈꯠꯄ ꯉꯝꯗ꯭ꯔꯗꯤ ꯋꯥꯡꯈꯠꯂꯝꯃꯒ ꯈꯤꯇꯪ ꯇꯥꯔꯛꯄꯁꯤꯅ ꯐꯩ ꯍꯥꯏꯅꯗꯥꯏꯅꯦ
ꯑꯉꯥꯡ ꯅꯗ ꯄꯥꯎꯔꯧꯒꯤ ꯋꯥꯅꯦ
ꯑꯋꯥꯡꯕ ꯑꯃ ꯈꯜꯂꯗꯤ ꯑꯋꯥꯡꯕꯗꯨꯗꯤ ꯑꯩ ꯈꯤꯇꯪ ꯍꯟꯊꯔꯁꯨ ꯃꯌꯥꯏꯗ ꯑꯣꯏꯔꯁꯨ ꯑꯗꯨ ꯐꯗꯤ ꯅꯠꯇ ꯑꯦꯝꯕꯗꯣ ꯑꯗꯨꯝ ꯈꯜꯂꯦ ꯍꯥꯏꯗꯤ
ꯑꯁꯨꯝ ꯉꯇ ꯍꯥꯞꯄ ꯉꯝꯗꯗꯤ ꯀꯃꯥꯏꯅ ꯇꯧꯅꯤ
ꯌꯥꯔꯦ ꯄꯤꯕ ꯌꯥꯔꯦ ꯗꯥꯎ ꯊꯨꯝ ꯍꯥꯞꯄ ꯊꯕꯛ ꯋꯥꯉꯥꯡ ꯆꯉꯥꯡ ꯉꯥꯡꯥꯛ ꯀꯪꯅꯤ ꯂꯦꯝꯐꯨ ꯁꯨꯒꯥꯏꯒꯅ
ꯋꯥꯅ ꯈꯪꯒꯗꯕꯅꯤ
ꯀꯩꯅꯣꯗꯨꯕꯨ ꯑꯩ ꯉꯁꯥꯏ ꯅꯪꯉꯣꯟꯜ ꯊꯥꯕ ꯅꯨꯡꯒꯤꯗꯣ
ꯎꯝ
ꯑꯔꯪ ꯑꯁꯦꯡꯕ ꯁꯦꯡꯗꯕꯅꯤ ꯌꯦꯡꯕꯗꯣ ꯍꯥꯏꯗꯤ ꯑꯁꯦꯡꯕꯗꯤ ꯇꯥꯡꯉ ꯍꯥꯎꯋꯦ ꯃꯣꯏꯗ ꯃꯣꯏꯗꯅꯦ ꯑꯗꯨꯝ ꯉꯁꯥꯏ ꯈꯔ ꯈꯪꯉꯕꯩ ꯃꯇꯥꯒꯨꯝꯅꯦ ꯎꯝ ꯀꯩꯅꯣ ꯇꯧꯋꯦ ꯍꯥꯏꯕ ꯑꯩꯈꯣꯏꯒꯤ ꯆꯍꯨꯝ ꯄꯤꯕꯒꯥꯁꯦ ꯑꯥ ꯃꯃꯜ ꯅꯨꯡꯁꯤ ꯉꯃꯥꯏꯅꯗꯤ ꯌꯣꯟꯁꯤꯟꯕ ꯌꯥꯎꯋꯦ ꯍꯥꯏꯌꯦꯕꯀꯣ
ꯎꯝ
ꯑꯗꯨꯒꯨꯝꯕꯗꯣ ꯑꯗꯨ ꯅꯠꯇꯕꯤꯗꯅꯦ ꯃꯣꯏꯅ ꯍꯥꯏꯔꯛꯑꯦꯕ ꯃꯣꯏ ꯈꯨꯠꯂꯥꯏ ꯂꯩꯕꯅꯤ ꯑꯗ ꯑꯗꯨꯝ ꯅꯣꯏꯅ ꯆꯠꯂꯁꯨ ꯂꯥꯏꯔꯇꯦ ꯆꯧꯔꯒ ꯂꯧ ꯑ ꯀꯩꯅꯣ ꯑꯩꯈꯣꯏꯒꯤ ꯁꯨꯃꯥꯏꯅ ꯀꯥꯞꯕ ꯀꯥꯟꯗ ꯂꯪꯈꯠꯂꯒꯗꯤ ꯀꯩꯅꯣ ꯇꯧꯗꯦ ꯑꯗꯨꯒꯨꯝꯕꯗꯣ ꯑꯁꯦꯡꯕ ꯉꯁꯥꯏ ꯑꯩ ꯐꯖꯅ ꯒ꯭ꯌꯥꯟ ꯇꯥꯍꯧꯗ꯭ꯔꯦꯕ ꯂꯨꯄꯥ ꯆꯍꯨꯝ ꯄꯤꯐꯝꯒ ꯑꯗꯗꯒꯤ ꯑꯗꯨꯗꯤ ꯍꯦꯟꯅ ꯇꯥꯡꯕ ꯇꯨꯡꯕ ꯂꯩꯌꯦꯗꯅ ꯑꯗꯨ ꯃꯣꯏꯅꯁꯨ ꯑꯩꯉꯣꯟꯗ ꯍꯥꯏꯔꯁꯤ ꯉꯁꯥꯏ ꯎꯔꯤꯄꯣꯛꯀꯤꯗꯣ
ꯎꯝ
ꯑꯩꯅ ꯌꯦꯡꯉꯦꯕ ꯃꯐꯝꯗꯣ ꯀꯩꯅꯣ ꯇꯧꯕꯅꯦꯕ ꯎꯝ ꯃꯥꯁꯨ ꯑꯗꯨꯒꯤ ꯑꯥ ꯄꯩꯁꯥ ꯇꯧꯔꯝꯃꯦ ꯍꯥꯏꯌꯦꯕꯀꯣ ꯑꯗꯨꯂꯃꯤꯅ ꯄꯥꯏꯗꯕ ꯋꯥꯅꯤ ꯍꯪꯉꯛꯑꯦꯕ ꯑꯗꯨ ꯃꯣꯏꯅ ꯑꯗꯨ ꯑꯗꯨꯝ ꯌꯦꯡꯉꯣ ꯌꯦꯡꯒꯦꯖꯨ ꯀꯟꯇꯦꯛ ꯅꯝꯕꯔꯗꯨꯗ ꯀꯩꯅꯣ ꯇꯧꯅꯔ ꯈꯣꯠꯅꯔꯒ ꯑꯗꯨꯒꯤ ꯍꯥꯏꯔꯛꯑꯝꯃꯦ ꯉꯁꯥꯏ
ꯈ꯭ꯋꯥꯏ ꯐꯥꯎꯕꯗꯤ ꯑꯣꯟꯂꯥꯏꯟꯗꯩ ꯆꯦꯟꯕ
ꯅ ꯑꯗꯣ ꯑꯃꯨꯛꯁꯨ ꯈꯜꯂꯦ ꯑꯣꯂꯥꯏꯅ ꯆꯦꯟꯕ ꯍꯥꯏꯁꯦ ꯑꯩ ꯉꯁꯥꯏ ꯑꯃꯕꯨꯗꯤ ꯍꯪꯈꯤꯕꯅꯦꯕꯀꯣ ꯑꯗꯨꯁꯨ ꯏꯃꯤꯠꯅꯩ ꯈꯣꯡꯅ ꯗꯥꯏꯔꯦꯛ ꯇꯦꯁ ꯇꯧꯔ ꯂꯧꯕꯅ ꯑꯃꯨꯛꯁꯨ ꯐꯩꯗꯅ
ꯐꯩ ꯑꯩꯖꯨ ꯅꯨꯡꯖꯦꯁꯨꯝꯕ ꯀꯃꯥꯏꯅꯣ ꯈꯪꯗꯣꯏꯅꯣ ꯈꯪꯗꯦꯕ ꯑꯩꯖꯨ
ꯑꯗꯣ ꯏꯃꯥꯟ ꯏꯃꯥ ꯉꯁꯥꯏꯉꯅꯨ ꯍꯥꯏ ꯍꯦꯛꯇ ꯀꯥꯎꯕ ꯑꯩꯖꯦ ꯕꯨꯙꯤꯖꯦ
ꯍꯪꯉꯣ ꯑꯗꯨ ꯂꯧꯂꯝꯗꯥꯏꯗ ꯍꯪꯉꯣ ꯌꯥꯔꯦ ꯍꯧꯖꯤꯛ ꯍꯪꯉꯨꯔꯅꯨ ꯑꯗꯨꯝ ꯀꯥꯎꯅꯤꯍꯦ
ꯑꯗꯨꯗ ꯑꯩꯅꯁꯨ ꯑꯩꯕꯨꯖꯤꯛ ꯍꯥꯏꯕꯗꯤ ꯍꯥꯏꯒꯅꯦ ꯁꯤ ꯁꯤꯕꯒꯤ ꯈꯣꯠꯄꯒꯤ ꯑꯗꯨꯒꯤ ꯑꯗꯥꯒꯤꯅꯤꯗ ꯑ ꯃꯥꯒꯤ ꯔꯥꯇꯤ ꯍꯥꯏꯕ꯭ꯔꯥ ꯔꯥꯇ ꯌꯥꯕ ꯀꯩꯅꯣꯝ ꯍꯥꯏꯌꯦꯕꯀꯣ ꯑꯗꯨꯗ ꯂꯩ ꯍꯥꯏꯅꯦꯕ ꯑꯗꯨꯏ ꯃꯇꯨꯡ ꯏꯟꯅ ꯑꯩꯒꯤ ꯁꯤꯛꯁ ꯇꯨ ꯁꯚꯦꯟ ꯍꯥꯏꯌꯦꯕꯀꯣ ꯑꯗꯨ ꯄꯩꯁꯥꯗꯣ ꯑꯗꯨꯒꯤ ꯃꯇꯨꯡ ꯏꯜꯂꯛꯀꯅꯤ ꯍꯥꯏꯕ ꯍꯧꯖꯤꯛ ꯑꯩꯅ ꯄꯩꯁꯥ ꯑꯩ ꯈꯜꯂꯛꯁꯦ ꯍꯧꯖꯤꯛ ꯄꯩꯁꯥ ꯌꯥꯝ ꯆꯪꯗꯕ ꯄꯣꯠꯇ ꯇꯝꯅꯤꯡꯉꯦꯕ ꯄꯩꯁꯥ ꯌꯥꯝ ꯆꯪꯉꯛ ꯑꯀꯣ ꯑꯩꯅ ꯇꯧꯅꯤꯡꯏ ꯃꯌꯥꯝꯖꯦ ꯄꯩꯁꯥ ꯌꯥꯝꯃꯜꯂꯒꯗꯤ ꯑꯃꯇꯪꯅ ꯇꯧꯔ ꯇꯣꯛꯈꯤꯕ ꯐꯤꯕꯝꯅꯦꯕ ꯂꯥꯛꯏꯁꯦ
ꯊꯕꯛ ꯑꯃ ꯅꯠꯇ꯭ꯔꯁꯨ ꯀꯩꯅꯣꯝ ꯇꯝꯕ ꯆꯠꯄ ꯍꯥꯏꯁꯦ ꯗ꯭ꯔꯦꯁ ꯆꯪꯉꯛꯀꯗꯣꯏꯅꯤ ꯅꯠꯇ꯭ꯔꯥ ꯚꯔꯥ ꯆꯪꯉꯛꯀꯗꯣꯏꯅꯦ ꯑꯩꯈꯣꯏ ꯅꯨꯄꯤꯅꯦ ꯅꯨꯄꯤꯅꯦ ꯍꯥꯏꯕꯅꯦ
ꯍꯣꯏ ꯑꯗꯣ ꯑꯩꯈꯣꯏꯅ ꯀꯩꯅꯣꯒꯨꯝꯕ ꯀꯝꯄ꯭ꯌꯨꯇꯔꯒꯨꯝꯕ ꯆꯠꯈꯤꯕꯗꯨ ꯑꯃꯂꯣꯝꯗ ꯍꯥꯏꯔꯗꯤ ꯁꯠ ꯁꯠ ꯑꯃꯍꯦꯛꯇ ꯁꯦꯠꯆꯜꯂꯒ ꯆꯠꯈꯤ ꯌꯥꯏꯌꯦꯕ
ꯑꯣ
ꯈꯟꯗꯦꯕ ꯑꯇꯣꯞꯄ ꯇꯝꯃꯛꯄꯗꯗꯤ ꯑꯗꯨꯅ ꯌꯥꯔꯛꯑꯣꯏꯕ ꯃꯤ ꯊꯦꯡꯅꯔꯛꯄ ꯃꯤ ꯀꯩꯗꯧꯔꯛꯄ ꯑꯗꯩ ꯑꯩꯈꯣꯏꯁꯨ ꯑꯉꯥꯡꯃꯨꯛꯇꯤ ꯅꯠꯂꯛꯇ꯭ꯔꯦ
ꯎꯝ
ꯑꯗꯨꯁꯨ ꯃꯤꯁꯦ ꯍꯥꯏꯕꯅꯦ ꯆꯝꯊꯣꯛꯏꯅꯦꯅ ꯍꯦꯛꯇ ꯀꯁꯨ ꯀꯟꯗꯦ ꯈꯣꯠꯇꯦꯅ ꯆꯠꯄ ꯌꯥꯕ ꯄꯣꯠ ꯃꯇꯥꯡ ꯃꯇꯝ ꯍꯥꯏꯕ ꯑꯃ ꯂꯩꯅꯤꯅ
ꯎꯁꯤꯠꯔꯛꯑꯣꯏꯗꯣꯏꯅꯦꯕ ꯃꯤꯅ
ꯃꯥꯅꯦ ꯑꯗꯨꯗ ꯑꯩ ꯅꯨꯄꯥꯅꯦ ꯍꯥꯏꯕꯗꯤ ꯁꯦꯠꯈꯤꯕ ꯑꯝꯗ ꯁꯦꯠꯂꯁꯨ ꯀꯩꯁꯨ ꯀꯥꯏꯔꯣꯏ
ꯎꯝ
ꯅꯨꯄꯤꯗꯤ ꯁꯦꯈꯤꯕꯝꯗ ꯁꯦꯠꯄ ꯌꯥꯕ ꯅꯠꯇꯦ ꯑꯩꯈꯣꯏ ꯌꯥꯝ ꯄꯥꯛꯍꯣꯡ ꯍꯣꯡꯅꯤꯡꯕꯩ ꯅꯠꯇꯕꯀꯣ ꯁꯨꯝ ꯂꯩꯗꯅ ꯍꯣꯏꯅ ꯌꯥꯝ ꯀꯦꯅꯤꯡ ꯈꯣꯠꯅꯤꯡꯕꯒꯤ ꯅꯠꯇꯕ ꯅꯥꯟꯕ ꯍꯥꯏꯕꯗꯨꯒ ꯏꯃꯥꯟꯅꯗꯦꯗꯅ
ꯀꯩꯅꯣ ꯑꯩꯈꯣꯏꯅ ꯀꯟꯐꯤꯗꯦꯟꯁ ꯑꯣꯏꯅ ꯁꯦꯠꯄ ꯆꯥꯕꯗ ꯐꯖꯈ꯭ꯔꯗꯤ ꯀꯟꯐꯤꯗ ꯇꯦꯟꯁ ꯑꯣꯏꯅ ꯆꯠꯇꯣꯏꯅꯦ ꯀꯩꯅꯣ ꯀꯩꯅꯣꯝꯃꯇ ꯍꯪꯉꯨ ꯍꯥꯏꯔꯁꯨ ꯆꯪꯁꯤꯜꯂꯒ ꯍꯪꯕ ꯉꯝꯗꯣꯏꯅꯦ ꯑꯩ ꯏꯃꯣꯠ ꯃꯣꯠ ꯆꯃꯣꯠꯅꯔꯁꯨ ꯍꯥꯏꯗꯤ ꯀꯩꯅꯣꯝꯗ ꯇꯧꯔꯁꯨ ꯀꯟꯐꯤꯗꯦꯟꯁ ꯂꯩꯔꯣꯏꯗꯣꯅꯤ
ꯎꯝ ꯑꯗꯨꯅꯤ ꯏꯕꯦꯝꯃ ꯑꯩꯈꯣꯏ ꯃꯥ ꯑꯩꯈꯣꯍ ꯕꯥ ꯍꯟꯅꯨꯔꯛꯄꯁꯤꯗꯅꯦ ꯑꯁ ꯄꯩꯁꯥ ꯇꯥꯅꯤꯡꯉꯦ ꯄꯩꯁꯥ ꯊꯣꯛꯅꯤꯡꯉꯦ
ꯅꯣꯏꯒꯤꯗꯤ ꯏꯕꯦꯝꯃ ꯎꯝ ꯍꯥꯏꯅꯤꯡꯗꯦꯗ
ꯑꯥ ꯌꯧꯔꯝꯃꯦ ꯏꯕꯦꯃꯥ ꯑꯥ ꯌꯧꯔꯝꯃꯤ ꯆꯍꯤꯒ
ꯅꯣꯏ ꯏꯕꯨꯡ ꯁꯤꯁꯨ ꯏꯕꯦꯃꯥ ꯅꯨꯄꯤ ꯑꯃꯨ ꯁꯤꯖꯤꯟ ꯌꯥꯔꯕꯅꯤ
ꯑ
ꯅꯪꯁꯨ ꯈꯔ ꯋꯥ ꯅꯪ ꯅꯪꯁꯨ ꯈꯔ ꯋꯥꯏ ꯁꯪꯅꯕ
ꯑꯩꯈꯣꯏ ꯗꯥ ꯗꯨꯁꯨ ꯅꯨꯄꯤ ꯀꯣꯏꯗꯦ ꯃꯥ ꯃꯥ ꯊꯤꯗ꯭ꯔꯃꯤꯅꯥ ꯑꯩꯈꯤꯏ ꯗꯥ ꯃꯌꯥꯏ ꯗꯨꯁꯨ ꯊꯤꯌꯣ ꯌꯥꯇ꯭ꯔꯦ ꯍꯥꯏꯗꯤꯁꯨꯝ ꯃꯥꯏ ꯋꯥꯅꯤ ꯁꯨꯝ ꯃꯤꯁꯨ ꯂꯕꯤꯈ꯭ꯔꯗꯤ ꯇꯗꯣꯏꯅꯦꯕ ꯇꯁꯦꯡꯅ ꯀ ꯍꯥꯏꯔ ꯈꯟꯗ ꯌꯥꯄꯣꯠ ꯇꯦꯕꯥ
ꯃꯤꯁꯨ ꯎꯄꯥꯏ ꯂꯩꯇꯦ ꯀꯩꯅꯣ ꯈꯜꯂꯨ ꯌꯥꯏꯔꯤꯕꯕ ꯅꯪ ꯑꯗꯨꯝ ꯅꯪꯣꯟꯗ ꯑꯩ ꯑꯗꯨꯝ ꯐꯖꯜꯂ ꯂꯩꯒꯗ꯭ꯔꯥ ꯃꯣꯏꯅ
ꯈꯪꯗꯦ ꯏꯕꯦꯃꯥ ꯈꯪꯗꯦ
ꯆꯍꯤ ꯀꯨꯟꯊ꯭ꯔꯥ ꯀꯨꯟꯊ꯭ꯔꯥ ꯉꯥ ꯌꯔꯅꯤ
ꯀꯨꯟꯊꯔꯥ ꯍꯥꯏꯗꯨꯗꯤ ꯁꯨꯔꯦ ꯏꯕꯦꯃꯥ
ꯈꯨꯨꯝꯊ꯭ꯔꯥ ꯅꯤꯊꯣꯏ ꯁꯨꯔꯦ
ꯃꯣꯏ
ꯐꯖꯔꯦ ꯂꯩꯌꯣꯌꯣ ꯑꯗꯨꯃꯥꯏꯅꯥ ꯑꯗꯨꯝ
ꯀꯨꯟꯊ꯭ꯔꯥꯅꯤꯊꯣꯏ ꯀꯨꯟꯃꯥꯄꯟ
ꯎꯝ ꯀꯨꯟ ꯃꯥꯄꯟꯗꯨꯅ ꯈꯔꯕꯨ ꯐꯔꯤꯀꯣ ꯀꯨꯟꯃꯥꯄꯟꯗꯨ ꯈꯔꯕꯨ ꯐꯔꯤ
ꯁꯤ ꯐꯦꯝ ꯂꯥꯛꯑꯝꯅꯦ ꯌꯦꯡꯉꯣ
ꯑꯦꯗꯤ ꯅꯣꯏ ꯃꯤꯡꯅ ꯍꯥꯡꯗꯕ ꯑꯣꯏꯗꯤ ꯐꯕꯀꯣ ꯅꯪ ꯑꯗꯨꯝ ꯀꯧꯊ ꯀꯧꯊ ꯁꯤꯖꯤꯟꯅꯔꯤꯅꯤꯅꯀꯣ
ꯑꯣ ꯃꯧꯗꯨ ꯇꯤꯅꯤꯡꯉꯕꯅꯦ ꯃꯣꯏ ꯃꯇꯧꯗꯣ ꯌꯦꯡ ꯉꯝꯗꯗꯅ ꯑꯩꯅ ꯑꯣ ꯌꯥꯔꯦ ꯍꯥꯏꯗꯤ ꯍꯥꯏ ꯋꯥꯅꯦ ꯍꯧꯈꯤꯕ ꯃꯇꯝꯗꯀꯣ ꯅꯪꯕꯨ ꯑꯩꯈꯣꯏꯅ ꯄꯩꯁꯥ ꯊꯣꯛꯆꯔꯒꯗꯤ ꯏꯔꯥꯟ ꯅꯥꯏ ꯍꯥꯏꯕ ꯑꯃ ꯂꯥꯛꯑꯗꯤ ꯐꯩꯌꯦꯕ ꯁꯤꯒꯤꯗ ꯀꯗ ꯁꯝ ꯈꯗ ꯑꯩꯈꯣꯏꯗꯤ ꯍꯥꯏ ꯋꯥꯅꯦ ꯎ ꯏꯊꯛꯀꯤ ꯊꯣꯡꯕꯗ ꯍꯥꯏꯕ ꯈꯣꯠꯄ ꯑꯃ ꯍꯥꯏ ꯑꯃ ꯂꯥꯛꯇ ꯃꯧ ꯂꯥꯛꯈ꯭ꯔꯗꯤ ꯑꯩꯈꯣꯏꯅ ꯁꯤꯗ ꯉꯥꯡꯅꯔꯤꯕ ꯍꯥꯏꯅꯔꯤ ꯃꯌꯥꯝꯅ ꯂꯣꯏ ꯇꯣꯛꯈꯤꯗꯣꯏꯅꯦꯕ ꯑꯩꯁꯨ ꯉꯥꯡꯅꯤꯡꯕꯒ ꯉꯥꯡꯉꯝꯃꯤꯁꯦ ꯀꯩꯁꯨ ꯉꯥꯡꯉꯝꯃꯔꯣꯏꯕ
ꯑꯣ ꯅꯪ ꯅꯪ ꯅꯪ ꯄꯩꯁꯥ ꯅꯤꯅꯕ꯭ꯔꯣ ꯅꯕꯨꯡꯁꯤꯡ ꯅꯪ ꯂꯨꯍꯣꯡꯗꯣꯏꯗꯣ
ꯑꯁ ꯑꯗꯨꯏꯖꯨ ꯏꯕꯦꯃꯥ ꯑꯃꯃꯝꯗ ꯍꯋꯥꯅꯦ ꯀꯩꯅꯣꯝ ꯀꯩꯅꯣꯝ ꯇꯧꯔꯛꯄꯗ ꯈꯔ ꯀꯩꯅꯣ ꯇꯧꯗꯣꯏ ꯅꯨꯄꯤ ꯊꯤꯒꯗ ꯑꯗꯨꯝ ꯆꯦꯟꯖ ꯂꯥꯛꯇꯣꯏꯅꯤꯅ
ꯂꯪ ꯂꯛꯁꯅꯨ ꯀꯩꯗꯧꯔꯒ ꯃꯣꯏ ꯃꯣꯏ ꯊꯣꯛ ꯂꯩꯖꯗꯅꯤ ꯅꯪ ꯅꯪ ꯅꯪ ꯊꯣꯛꯄꯨ ꯂꯩ ꯅꯪ ꯅꯪ ꯇꯣꯏ ꯇꯣꯏꯅ ꯀꯧꯊꯔꯒ ꯅꯪ ꯃꯇꯝ ꯃꯥꯡꯍꯜꯂꯤ ꯁꯣꯔꯛꯄꯗꯤ ꯄꯩꯁꯥ ꯊꯣꯛꯇ꯭ꯔꯁꯨ ꯅꯪꯒꯤ ꯍꯣꯠꯅꯖꯈꯤꯕ ꯐꯠꯇ꯭ꯔꯣ
ꯅꯣꯡꯅ ꯃꯥꯡꯖꯗꯣꯏꯁꯨ ꯈꯜꯂꯣ
ꯑꯗ ꯃꯣꯏꯅ ꯊꯤꯌꯨ ꯌꯥꯗ꯭ꯔꯅꯤꯅꯅꯦ ꯎꯄꯥꯏꯗꯣ ꯂꯩꯇꯕ ꯏꯃꯥꯁꯨ ꯑꯇꯩꯩꯅ ꯑꯩꯁꯨ ꯎꯄꯥꯏ ꯂꯩꯇꯕꯅꯤꯅ ꯑꯣ ꯑꯩ ꯑꯗꯨꯝ ꯂꯥꯛꯑ ꯇꯧꯔꯒꯦ ꯈꯔ ꯑꯉꯝꯝꯕ ꯉꯝꯕ ꯇꯧꯔꯅꯤ ꯑꯩ ꯎꯄꯥꯏ ꯂꯩꯇ꯭ꯔꯅꯤꯅ ꯍꯥꯏ ꯑꯗꯨ
ꯔꯦꯟ ꯄꯨꯔꯥ ꯔꯦꯟꯖꯁꯦ ꯅꯪ ꯐ꯭ꯔꯤꯗꯅꯦꯕ ꯍꯨꯜꯂꯤꯁꯦ ꯇꯁꯦꯡꯅ
ꯑꯗꯣ ꯍꯟꯗꯛꯀꯤꯗꯤ ꯑꯩ ꯐꯥꯏꯅꯥꯜꯃꯨꯛ ꯆꯠꯇ꯭ꯔꯕꯅꯦ ꯌꯨꯝ ꯑꯩ ꯐꯠꯅ ꯆꯠꯂꯝꯕꯗꯣ ꯌꯨꯝꯗꯗꯤꯅꯦ ꯌꯨꯝꯗ ꯂꯥꯛꯑꯣ ꯍꯥꯏꯔꯁꯤꯅꯦ ꯑꯩꯁꯦꯀꯣ ꯁꯤꯃ ꯂꯩ ꯁꯤꯃ ꯂꯩ ꯍꯥꯏꯖꯤꯜꯂꯒ ꯆꯪꯕꯤꯔꯝ ꯌꯥꯔꯤꯉ
ꯑꯩ ꯌꯥꯔꯒꯦ ꯆꯇ꯭ꯔꯕꯅꯤ
ꯌꯨꯝ ꯂꯩꯔꯗꯤꯅꯦ ꯀꯣꯛꯁꯨ ꯆꯥꯛꯏꯗꯣ ꯍꯌꯦꯦꯡꯒꯤꯁꯨ ꯑꯗꯩꯗꯤ ꯌ ꯄꯨꯥ ꯃꯤꯔꯦꯝꯕ ꯃꯤꯔꯦꯝꯅ ꯌꯨꯝꯗ ꯑꯣꯏꯔꯤꯁꯤꯗꯤ
ꯑꯃꯨꯛ ꯑꯃꯨꯛ ꯂꯨꯍꯣꯡꯕ ꯊꯣꯛꯄꯗꯅꯤ ꯑꯩ ꯃꯥꯡꯉꯤꯁꯦ ꯑꯗꯨꯒ ꯂꯨꯍꯣꯡꯕ ꯊꯣꯛꯄꯁꯦ ꯑꯁꯪꯕ ꯃꯇꯝ ꯁꯨꯡꯛꯇꯣꯛꯊꯣꯛꯑꯦꯕ ꯈꯪꯕꯊ ꯑꯍꯝ ꯂꯩꯔꯝꯗ ꯑꯩ ꯁꯤꯗꯅꯦꯕ ꯑꯩ ꯊꯣꯛꯇꯣꯏꯁꯦ ꯑꯩꯁꯦ ꯉꯥꯎ ꯃꯩꯒꯤ ꯉꯥꯎꯈꯩ ꯆꯦꯟꯗꯣꯏꯅꯦꯕ
ꯑꯩꯃ ꯑꯩꯁꯦ ꯂꯨꯍꯣꯡꯃꯒꯁꯦ ꯌꯥꯎꯖꯗ꯭ꯔꯅꯦ ꯌꯥꯔꯤꯉꯩ ꯌꯥꯎꯗꯅꯕ ꯂꯣꯏ ꯇꯧꯔꯛꯏ ꯑ ꯁꯦꯝꯦꯝꯕꯗꯗꯤ ꯕꯤ ꯑꯃ ꯂꯨꯍꯣꯡꯕ ꯑꯃ ꯂꯣꯏꯕꯒꯤꯅꯦ ꯆꯥꯛꯀꯧꯔꯛꯄꯗ ꯑꯃꯃꯨꯛ ꯂꯨꯍꯣꯡꯉꯛꯏꯅꯦ ꯍꯥꯏꯡꯛꯣ
ꯎꯝ ꯑꯁ ꯂꯨꯍꯕꯩꯗꯤ ꯐꯦꯕꯋꯥꯔꯤꯗꯁꯨ ꯑꯗ ꯑꯗꯨꯒꯤꯗꯤ ꯀꯩꯁꯨ ꯈꯟꯗ꯭ꯔꯦꯕ ꯑꯩ ꯍꯧꯖꯤꯛꯀꯤꯗꯤ ꯑꯩ ꯍꯧꯖꯤꯛꯇꯤ ꯋꯥ ꯌꯥꯝ ꯊꯤꯤꯟ ꯁꯥꯡꯉꯦ ꯈꯣꯡꯗꯣꯔꯛꯦꯕ ꯑꯩꯒꯤ ꯑꯣꯏꯅꯗꯤ ꯑꯩ ꯂꯔꯤꯛ ꯇꯝꯕꯗꯣ ꯐꯖꯅ ꯃꯥꯏ ꯑꯣꯟꯁꯤꯟꯦ ꯍꯥꯏꯔꯗꯤ
ꯑꯩꯅ ꯍꯧꯖꯤꯛ ꯃꯊꯥ ꯌꯥꯝ ꯀꯪ ꯆꯥꯏꯗꯅ ꯑꯃꯁꯨꯨ ꯑꯗꯨ ꯅꯪꯅ ꯃꯆꯦꯠ ꯑꯗꯩ ꯂꯧꯁꯤꯡ ꯃ ꯊ ꯌꯧꯔꯛꯑꯗꯤ ꯑꯩꯗꯤ ꯎꯀꯥꯏ ꯊꯂꯛꯀꯗꯣꯏꯕ
ꯎꯝ
ꯃꯇꯝꯗ ꯑꯣꯏꯔꯗꯤ ꯍꯧꯖꯤꯛ ꯍꯧꯖꯤꯛ ꯍꯧꯖꯤꯛ ꯇꯝꯍꯧꯕꯅ ꯐꯩꯌꯦꯕ ꯄꯩꯁꯥꯗꯨ ꯆꯟꯅꯔꯛꯁꯤꯒ ꯎꯪꯀꯣꯈꯣ ꯀꯛꯀꯦ ꯂ ꯏꯖ ꯌꯥꯅ